ꯑꯁ ꯑꯥ ꯑꯗꯨꯝ ꯃꯊꯛꯇ ꯅꯨꯡꯁꯤꯠ ꯂꯧꯕꯅꯤꯅ
ꯑꯣ ꯃꯠ ꯑꯣ ꯃꯊꯛ ꯅꯣꯏꯒꯤ ꯃꯊꯛꯗꯣ ꯑꯗꯨ ꯒꯦꯔꯦꯖ ꯀꯩꯅꯣ ꯂꯩꯕ꯭ꯔꯥ ꯐ꯭ꯔꯤ ꯂꯩꯕ꯭ꯔꯥ
ꯏꯇꯥꯎꯅ ꯂꯩꯈ꯭ꯔꯦ ꯍꯧꯖꯤꯛ ꯍꯟꯗꯛꯇꯤ
ꯆꯨꯃꯝꯒꯅꯤꯌꯦ ꯌꯣꯠꯅ ꯁꯦꯝꯕ꯭ꯔꯥ ꯅꯠꯇ꯭ꯔꯒ ꯀꯩꯅꯣꯅ ꯁꯦꯝꯕ꯭ꯔꯥ
ꯑꯦ ꯂꯣꯏꯅꯃꯛ ꯑꯥ ꯂꯣꯏꯅꯃꯛ ꯀꯩꯅꯣꯒꯤꯁꯨ ꯖꯤꯡꯒꯥꯔꯁꯨ ꯍꯥꯞꯈ꯭ꯔꯦ ꯑꯥ
ꯑꯣ
ꯃꯣꯏ ꯐꯖꯅ ꯐꯖꯅ ꯁꯥꯕꯤꯈ꯭ꯔꯦ ꯑꯥ
ꯎꯝ ꯑꯗꯨꯒ ꯏꯁꯤꯡꯁꯨ ꯑꯗꯨꯝ ꯃꯔꯥꯡ ꯀꯥꯏ ꯍꯥꯏꯀꯣ ꯍꯥꯟꯅꯗꯒꯤ
ꯑꯥ ꯑꯥ ꯃꯔꯥꯡ ꯀꯥꯏꯌꯦ ꯑꯥ ꯅꯨꯃꯤꯠ ꯑꯅꯤ ꯅꯨꯃꯤꯠ ꯑꯅꯤ ꯑꯅꯤ ꯑꯅꯤ ꯑꯍꯨꯝ ꯗꯨꯝꯅ ꯑꯗꯨꯝ ꯄꯤꯌꯦꯕꯀꯣ
ꯑꯣ ꯑꯗꯨꯒ ꯚꯔꯥꯁꯨ ꯍꯣꯡꯉꯦ ꯑꯗꯨꯗꯤ ꯑꯩ ꯍꯧꯖꯤꯛ ꯂꯩꯕꯁꯦ ꯂꯤꯁꯤꯡ ꯃꯔꯤꯅꯤ ꯏꯅꯥꯎ ꯅꯨꯄꯥꯒ ꯂꯩꯕ ꯑꯩꯁꯨ ꯎꯝ ꯑꯁꯣꯝꯗ ꯐ꯭ꯔꯤ ꯑꯃ ꯂꯩꯕ ꯃꯇꯝꯗꯣ ꯂꯥꯛꯁꯤꯔꯅ ꯈꯟꯕꯅꯤ
ꯑꯥ
ꯑꯗꯨ ꯏꯅꯥꯎ ꯅꯨꯨꯄꯥꯅ ꯑꯁꯤꯗ ꯂꯩꯅꯤꯡꯕ
ꯑꯣ ꯑꯦꯁ ꯅꯪ ꯉꯅ ꯍꯥꯏꯔꯛꯑꯗꯤ ꯐꯥꯕ ꯑꯗꯨ ꯑꯃꯗꯤ ꯂꯩ ꯑꯃꯗꯤ ꯂꯩꯕꯗ ꯑꯗꯨꯝ ꯃꯤꯅ ꯍꯣꯡꯈ꯭ꯔꯦꯕ
ꯍꯣꯏ ꯑꯗꯨ ꯑꯗꯨ ꯃꯇꯝꯗ ꯑꯩ ꯍꯥꯏꯕꯅꯤ ꯑꯣ ꯑꯗꯨꯗꯤ ꯂꯩꯅꯤꯡꯗꯦ
ꯎꯝ
ꯍꯥꯏ ꯑꯗꯨ ꯃꯆꯥꯅꯨꯄꯥ ꯑꯃꯗꯣ ꯊꯕꯛ ꯇꯧꯈ꯭ꯔꯕ ꯐꯪꯈ꯭ꯔꯕ ꯑꯍꯟꯗꯣ
ꯑꯣ ꯑꯍꯟ ꯑꯦ ꯐꯪꯗ꯭ꯔꯤ
ꯑꯣ
ꯃꯥ ꯃꯥ ꯂꯨꯍꯣꯡꯈ꯭ꯔꯦꯅ
ꯑꯣ ꯑꯣ ꯃꯆꯥꯅꯨꯄꯥ ꯑꯍꯟꯗꯣ ꯂꯨꯍꯣꯡꯈ꯭ꯔꯕ
ꯑꯥ ꯂꯨꯍꯣꯡꯈ꯭ꯔꯦ ꯑꯥ
ꯃꯣꯏ ꯈꯨꯟꯒꯤ ꯑꯣꯏ ꯖꯥꯠꯂ
ꯑꯥ ꯃꯣꯏ ꯃꯣꯏꯒꯤ ꯈꯨꯟꯗꯒꯤꯅꯦ ꯍꯟꯗꯛ ꯂꯨꯍꯣꯡꯂꯒ ꯃꯆꯥꯅꯨ ꯃꯒꯤ ꯃꯆꯥꯅꯨꯄꯥꯒꯤ ꯅꯨꯄꯤꯗꯣ
ꯑꯧ
ꯑꯗꯨꯝ ꯐꯤ ꯍꯟꯗꯛ ꯐꯤ ꯁꯥꯔꯒ ꯂꯩ
ꯑꯣ ꯃꯁꯥꯛꯗꯤ ꯀꯃꯥꯏꯟ ꯇꯧꯕ꯭ꯔ
ꯍꯣꯏ ꯑꯗꯨꯝ ꯌꯥꯕꯨꯗꯤ ꯌꯥꯏꯗ ꯄꯤꯛꯕꯨꯗꯤ ꯄꯤꯛꯏ
ꯅꯨꯄꯥꯗꯣ ꯃꯌꯨꯝ ꯄꯥꯟꯕꯁꯦ ꯏꯊꯥ ꯊꯥꯖꯗꯦ ꯋꯥ ꯉꯥꯡꯁꯨ ꯁꯨꯉꯥꯡ ꯉꯥꯡꯗꯦ
ꯋꯥ ꯁꯨꯉꯥꯡ ꯉꯥꯡꯗꯦ ꯃꯁꯨ ꯀꯟꯅ ꯍꯣꯠꯅꯕ ꯃꯜꯂꯦ ꯑꯦꯛꯖꯥꯝ ꯊꯅꯤꯡꯉꯥꯏ
ꯍꯣꯠꯅꯔꯝꯃꯅꯤ ꯂꯩꯕꯅꯤꯅ ꯃꯣꯏꯗꯤ ꯃꯊꯥ ꯁꯥꯅꯤꯡꯉꯥꯏ ꯂꯩꯇꯦ ꯋꯥꯅꯤꯡꯉꯥꯏ ꯂꯩ
ꯑꯥ ꯋꯥꯅꯤꯡꯉꯥꯏ ꯂꯩꯇꯦ ꯑꯥ ꯑꯗꯨ ꯃꯆꯥꯅꯨꯄꯥ ꯑꯃ ꯃꯆꯥꯅꯨꯄꯥ ꯑꯃꯅ ꯄꯤ ꯍꯩꯁ ꯖꯤ ꯔꯤꯁꯔꯁ ꯇꯧꯕꯀꯣ
ꯃꯄꯥꯁꯦ ꯇꯣꯂꯣꯞ ꯆꯥꯔꯒ ꯂꯥꯛꯄꯅꯤꯅ ꯃꯣꯏꯗꯤ ꯎꯝ ꯑꯉꯥꯡ ꯑꯉꯥꯡ ꯑꯣꯏꯔꯤꯀꯥꯟꯗꯒꯤ ꯐꯖꯅ ꯇꯝꯂꯝꯒꯅꯤ ꯂꯥꯏꯔꯤꯛꯁꯦ ꯑꯗꯨꯅ ꯑꯣꯏꯗ꯭ꯔꯗꯤ ꯑꯈꯣꯏꯗꯤ ꯀꯔꯝꯃꯥꯏꯟ ꯑꯣꯏꯒꯅꯤ
ꯎꯝ
ꯋꯥꯅ ꯑꯩꯈꯣꯏꯗꯤ ꯕꯔꯥ ꯂꯩꯕꯁꯦ ꯏꯊꯟ ꯏꯊꯟꯗ ꯂꯩꯔꯒ
ꯎꯝ
ꯎꯝ ꯂꯧꯕ ꯒꯨꯝꯕꯁꯤꯁꯨ ꯑꯁ ꯄꯨ ꯀꯩꯅꯣꯗ ꯆꯠꯂꯒ ꯑꯗꯨꯝ ꯂꯧꯔꯒ ꯌꯥꯝ ꯋꯥꯅ ꯍꯧꯔꯛꯑꯦꯗ ꯑꯈꯣꯏꯆꯤꯡꯗꯗꯤ
ꯑꯣ ꯑꯈꯣꯏꯖꯤꯗꯤ ꯑꯁ ꯎꯄꯥꯏ ꯂꯩꯇ꯭ꯔꯦ ꯊꯕꯛꯁꯨ ꯊꯕꯛ ꯁꯨ ꯁꯥꯔꯚꯤꯁ ꯇꯣꯂꯣꯞ ꯆꯥꯕꯁꯨ ꯂꯩꯇꯦ ꯑꯈꯣꯏ ꯄꯩꯁꯥꯅ ꯑꯈꯣꯏ ꯍꯨꯃꯥꯡꯅ ꯀꯣ
ꯎꯝ
ꯄꯩꯁꯥ ꯇꯥꯔꯛꯄ꯭ꯔꯦꯅ ꯎꯄꯥꯏ ꯂꯩꯇ꯭ꯔꯦꯅꯦ ꯎꯃꯥꯡ ꯎꯃꯥꯡ ꯅ ꯍꯥꯏꯕꯗꯤ ꯎꯄꯥꯏ ꯂꯩꯇ꯭ꯔꯦ ꯍꯨꯃꯥꯡ ꯇꯥꯔꯒ ꯄꯩꯁꯥ ꯇꯥꯥꯟꯕꯅꯤꯅ ꯍꯨꯃꯥꯡ ꯇꯥꯅꯒ ꯄꯩꯁꯥ ꯇꯥꯅꯒ ꯀꯩꯅꯣꯒꯤ ꯑꯩꯈꯣꯏꯕꯨ ꯁꯦꯝꯁꯦ ꯍꯥꯏꯕꯗꯤ ꯌꯥꯝ ꯀꯩꯅꯣ ꯇꯧꯋꯦꯕ
ꯍꯣꯏ ꯎꯝ
ꯅꯅꯥꯎ ꯅꯨꯄꯥ ꯅꯅꯥꯎ ꯅꯨꯄꯥ ꯑꯃꯗꯨꯗꯤ ꯖꯤꯔꯤ ꯊꯣꯛꯈ꯭ꯔꯦ ꯑꯥ ꯖꯤꯔꯤ ꯊꯣꯛꯈ꯭ꯔꯦꯀꯣ
ꯍꯣꯏ
ꯑꯁ ꯑꯗꯨꯗꯤ ꯌꯥꯝ ꯂꯥꯏꯕꯛ ꯐꯥꯔꯦꯅꯦ
ꯎꯝ ꯑꯗꯨꯒ ꯑꯃ ꯑꯃ ꯂꯩꯕꯗꯣ ꯏꯆꯦꯒꯤ ꯃꯆꯥ ꯑꯃ ꯂꯩꯕꯗꯣ ꯈꯪꯕ ꯈꯪꯗꯕ ꯑꯗꯨꯁꯨ ꯑꯒꯅꯤꯕꯤꯔ ꯑꯥꯔꯃꯤ ꯆꯠꯈ꯭ꯔꯦ ꯀ꯭ꯂꯥꯁ ꯇꯨꯋꯦꯜꯄ ꯀ ꯀ꯭ꯂꯥꯁ ꯏꯂꯚꯦꯟ ꯇꯨꯋꯦꯜꯄ ꯀꯥꯕꯗꯣ ꯑꯗꯨꯁꯨ ꯁꯈꯔꯦ ꯑꯗꯨꯒ ꯑꯍꯟ ꯑꯅꯤꯗꯨꯗꯤ ꯌꯥꯝ ꯀꯜꯂꯤꯕ꯭ꯔꯥ ꯌꯨꯝꯕꯨꯒꯤꯔ ꯑꯍꯟ ꯑꯅꯤꯗꯨ ꯑꯣ
ꯀꯟꯕꯨꯗꯤ ꯀꯜꯂꯦ ꯑꯗꯨꯒ ꯍꯟꯗꯛꯁꯦ ꯆꯍꯤ ꯃꯇꯥꯡꯗꯗꯤ ꯑꯍꯟ ꯑꯣꯏꯕꯅꯤꯅ ꯇꯂꯥꯛꯕꯨꯗꯤ ꯇꯦꯟ ꯈꯥ ꯂꯥꯏꯗ ꯇꯦꯟꯕꯗꯤꯀꯣ ꯑꯗꯨꯝ ꯇꯦꯜꯂꯥꯛꯑꯦ ꯑꯍꯟ ꯑꯣꯏꯕ꯭ꯔꯦꯅ ꯎꯄꯥꯏ ꯂꯩꯇ꯭ꯔꯦꯅꯦ
ꯗꯤꯁꯦꯝꯕꯔꯗꯀꯣ ꯑꯩꯅ ꯀꯩꯅꯣ ꯇꯧꯒꯦ ꯎꯝ
ꯑꯦꯛꯖꯥꯝ ꯊꯥꯕꯗꯣ ꯑꯩ ꯍꯥꯏꯔꯛꯀꯦꯕ ꯑꯗꯨ ꯃꯇꯝꯗ
ꯅꯣꯇꯤꯁ ꯊꯣꯛꯄ ꯃꯇꯝꯗ ꯑꯩ ꯍꯥꯏꯔꯛꯈꯤ ꯑꯁ ꯌꯥꯝ ꯁꯣꯁꯌꯣꯂꯣꯖꯤꯗꯤ ꯌꯥꯝ ꯀꯩꯅꯣꯒꯤꯅꯦꯕ ꯈ꯭ꯔꯛ ꯂꯥꯏꯑꯕ ꯅꯪꯅ ꯁꯥꯔꯗꯤ ꯍꯦꯛ ꯊꯧꯔꯗꯤ ꯌꯥꯔꯅꯤ
ꯇꯨꯡꯒꯤ ꯄꯥꯏ
ꯗꯣ ꯑꯍꯟꯗꯣ ꯑꯗꯨꯝ ꯆꯪ ꯆꯪꯕ ꯃꯤꯕꯣ ꯑꯗꯨꯝ ꯌꯦꯡꯉꯒ ꯂꯩꯕ꯭ꯔꯥ
ꯑ ꯑ ꯑꯗꯨꯗꯤ ꯑꯗꯨ ꯑꯗꯨꯗꯤ ꯑꯗꯨꯝ ꯑꯗꯨꯝ ꯌꯦꯡꯉꯒ ꯂꯩꯥꯕꯗꯤ ꯑꯗꯨꯝ ꯃꯍꯧꯁꯥꯅꯤꯅ ꯑꯩꯈꯣꯏꯅ ꯆꯪꯕꯁꯨ ꯌꯦꯡꯉꯦ ꯃꯣꯏꯒꯤ ꯈꯣꯡꯉꯥꯡꯗꯅ ꯊꯣꯡ ꯍꯥꯏꯔꯗꯤ ꯅꯣꯏꯒꯤ ꯊꯣꯡꯗꯣ ꯑꯗꯨ ꯑꯗꯨꯝ ꯐꯝꯃꯒ ꯑꯗꯨꯝ ꯌꯦꯡꯒ ꯂꯩꯕꯅꯤ
ꯎꯝ
ꯌꯦꯡꯕꯁꯨ ꯋꯥ ꯉꯥꯡ ꯌꯦꯡꯕꯁꯨ ꯋꯥ ꯉꯥꯡꯗꯦꯅ
ꯍꯣꯏ ꯃꯥꯁꯨ ꯋꯥꯔꯝꯕꯅꯤ ꯂꯩꯐꯝ ꯂꯩꯇꯕꯅꯤꯅ ꯑꯗꯨꯝ ꯆꯠꯊꯣꯛ ꯆꯠꯁꯤꯟ ꯀꯣ ꯃꯤ ꯂꯩꯇꯕꯅꯤꯅ ꯃꯣꯏ ꯈꯨꯟꯗ ꯑꯣꯏꯔ ꯑꯗꯨꯝ ꯈꯔ ꯅꯨꯉꯥꯏꯒꯅꯤꯕ
ꯎꯝ
ꯃꯣꯏꯗꯤ ꯑꯩꯈꯣꯏꯒ ꯈꯔ ꯀꯩꯅꯣ ꯇꯧꯋꯦ ꯑꯗꯨꯝ ꯀꯩꯅꯣ ꯆꯠꯂꯗꯤꯀꯣ ꯅꯨꯡꯉꯥꯏꯒꯗꯕ ꯀꯣꯏꯔꯒ ꯆꯜ ꯆꯠꯂꯒ ꯅꯨꯡꯉꯥꯏꯒꯗꯕ
ꯑꯥ ꯀꯩꯅꯣꯒꯤꯀꯣ ꯑꯥ ꯑꯥ ꯎꯝ ꯎꯝ ꯁꯖ ꯀꯩꯅꯣꯒꯤ ꯅꯪꯒꯤ ꯀꯩꯅꯣꯒꯤꯗꯣ ꯌꯨ ꯕꯤ ꯁꯤ ꯌꯨ ꯖꯤ ꯁꯤꯒꯤꯗꯣ
ꯑꯧ
ꯊꯥꯔꯣ ꯑꯗꯨꯒ ꯐꯣꯝ ꯑꯦꯄ꯭ꯂꯥꯏ ꯇꯧꯕ ꯃꯇꯝꯗ ꯐꯣꯝ ꯑꯦꯄ꯭ꯂꯥꯏ ꯇꯧꯕ ꯃꯇꯝꯗꯀꯣ
ꯎꯝ
ꯑꯩ ꯍꯥꯔꯛꯀꯦ
ꯍꯣꯏ ꯍꯣꯏ
ꯑꯁ ꯌꯥꯝ ꯀꯩꯅꯣꯒꯤ ꯑꯩꯈꯣꯏ ꯑꯩꯈꯣꯏꯒꯤꯗꯤ ꯑꯩꯈꯣꯏ ꯑꯦꯁ ꯇꯤꯒꯤꯗꯤ ꯄꯩꯁꯥ ꯌꯥꯝ ꯂꯧꯗꯕꯅꯤ ꯑꯦꯁ ꯊ꯭ꯔꯤ ꯍꯟꯗ꯭ꯔꯦꯅ ꯆꯍꯨꯝ ꯆꯍꯨꯝꯒ ꯀꯨꯟ ꯃꯉꯥꯒꯨꯝꯕ ꯀꯣ ꯑꯗꯨ ꯉꯥꯛꯇꯅꯦ
ꯍꯣꯍꯣꯏ ꯌꯦꯡꯒꯦ ꯃꯤ ꯃꯤ ꯑꯇꯩꯅꯁꯨ ꯊꯥꯛꯑꯣꯅ ꯌꯥꯝ ꯍꯥꯏꯕꯅꯤꯅꯦ ꯑꯩꯅ ꯎꯝ ꯑꯩꯅ ꯀꯣꯔꯦꯁꯄꯣꯟꯗꯦꯟꯁ ꯇꯧꯕꯒꯤꯥ ꯑꯗꯨꯝ ꯈꯜꯂꯒ ꯂꯩꯕꯗ ꯃꯇꯝꯁꯨ ꯑꯥꯖꯈ꯭ꯔꯦ
ꯀꯣꯔꯁꯄꯣꯗꯤꯡꯁꯨ ꯌꯥ ꯌꯥꯕꯗꯨꯗ ꯅꯪ ꯅꯍꯥꯟꯗꯤ ꯍꯥꯏꯈ꯭ꯔꯗꯤ ꯑꯁ ꯎꯝ
ꯎꯝ ꯌꯥꯗꯤ ꯌꯥꯏ ꯑꯗꯨꯕꯨ ꯍꯣꯏ ꯌꯥ ꯌꯥꯗꯤ ꯌꯥꯏ ꯑꯗꯨꯕꯨ ꯄꯥꯔꯛꯇꯕꯅꯦꯅ ꯐꯖꯅ ꯄꯥꯔꯛꯄꯗꯦꯅ ꯉꯝꯂꯣꯏꯗ꯭ꯔꯅ ꯈꯟꯕ
ꯀꯌꯅ ꯌꯥ ꯂꯩꯕꯅꯦ ꯃꯛ ꯃꯉꯥ ꯃꯉꯥꯒꯤꯔ ꯑꯅꯤꯒꯤꯔꯥ ꯑꯗꯨꯝ ꯊꯣꯛꯇꯕꯨꯀꯣ ꯐꯖꯅ ꯄꯥꯗꯕꯅꯦꯅ ꯎꯄꯥꯏ ꯂꯩꯇ꯭ꯔꯦꯅꯦ ꯑꯃꯨꯀꯥ ꯌꯨꯝꯗ ꯆꯜꯂꯦ ꯌꯨꯝꯗ ꯆꯜꯂꯒ ꯑꯃꯨꯀ ꯍꯜꯂꯑꯦ ꯑꯃꯨꯛꯀ ꯍꯜꯂꯜꯂꯒ ꯑꯗꯨꯝ ꯈꯤꯇꯪ ꯈꯤꯇꯪ ꯑꯥ ꯃꯇꯝ ꯂꯩꯕ ꯃꯇꯝꯗ ꯈꯔ ꯄꯥꯕꯗꯨ ꯄꯥꯕꯥ ꯄꯕꯥ ꯈꯛꯇꯅꯤꯕ
ꯑꯥꯎ
ꯄꯥꯔꯗꯤ ꯊꯣꯛꯀꯅꯤ ꯌꯥꯝ ꯂꯥꯏꯕ ꯌꯥꯝ ꯂꯨꯕꯗꯤ ꯑꯦꯛꯖꯥꯝ ꯅꯠꯇꯦꯕ ꯑꯩꯈꯣꯏꯅ ꯄꯥꯗꯕꯒꯤꯅꯦꯕ
ꯍꯣꯏ
ꯅꯈꯣꯏꯗꯤ ꯈꯔ ꯑꯦꯛꯖꯥꯝꯒꯤ ꯑꯦꯛꯁꯄꯤꯔꯤꯑꯦꯟꯁꯁꯨ ꯂꯩꯕ ꯑꯗꯨꯒꯤ ꯂꯥꯏꯔꯤꯛꯁꯨ ꯈꯔ ꯄꯥꯕ ꯑꯗꯨ ꯈꯣꯏꯗꯗꯤ ꯑꯩꯁ ꯌꯥꯝ ꯂꯥꯏꯒꯅꯤꯅꯦ
ꯍꯦꯛ ꯊꯧꯔꯒ ꯍꯦꯛ ꯍꯦꯛ ꯊꯥꯔꯒ ꯍꯦꯛ ꯊꯧꯔꯛꯀꯅꯤꯕ
ꯌꯦꯡꯁꯦ ꯑꯩꯁꯤ ꯑꯦ ꯑꯦꯛꯖꯥꯝꯗ ꯌꯥꯛ ꯁ꯭ꯂꯣꯗꯤ ꯑꯣꯏꯕꯅꯦ ꯑꯩꯁꯦ ꯌꯥꯝ ꯊꯨꯅꯗꯤ ꯉꯝꯗꯦ ꯑꯩꯁꯦ ꯑꯦꯛꯖꯥꯝꯗ
ꯌꯦꯡꯕ ꯇꯥꯔꯦ
ꯑꯣ ꯄ꯭ꯂꯥꯟ ꯕꯤ ꯁꯦꯝꯕꯅ ꯐꯥꯏ ꯑꯃꯨꯛꯀ ꯍꯤꯟꯗꯤꯒꯤ ꯑꯣꯖꯥ ꯅꯠꯇ꯭ꯔꯗꯦꯒ ꯑꯃꯨꯛꯀ ꯄ꯭ꯂꯥꯟ ꯕꯤꯁꯨꯀꯣ
ꯍꯣꯏ
ꯑꯦ ꯕꯤ ꯑꯅꯤ ꯑꯥ ꯑꯦ ꯕꯤ ꯁꯤꯗꯤ ꯅꯣꯏ ꯊꯝ ꯊꯝꯔꯒ
ꯎꯝ ꯑꯩꯁꯦ ꯄ꯭ꯔꯥꯏꯚꯦꯠ ꯎꯝ ꯀꯩꯅꯣꯁꯦ ꯄ꯭ꯔꯥꯏꯚꯦꯠ ꯑꯣꯔꯁꯨ ꯑꯣꯖꯥ ꯑꯣꯏꯕꯁꯤꯁꯨ ꯀ꯭ꯂꯥꯁ ꯈꯛꯇꯪꯁꯦ ꯑꯦ ꯇꯦꯟ ꯈꯛꯇꯪꯒꯤ ꯑꯣꯖꯥꯁꯦ ꯇꯣꯂꯣꯞ ꯌꯥꯝꯗꯦꯕ ꯑꯗꯨꯅꯦ ꯑꯩꯅ ꯄꯥꯝꯗꯕ ꯑꯦꯂꯚꯦꯟ ꯇꯨꯋ꯭ꯂꯦꯕ ꯑꯗꯣ ꯀꯩꯅꯣꯗ ꯎꯝ ꯄ꯭ꯔꯥꯏꯚꯦꯠ ꯀꯣꯂꯦꯖꯇ ꯇꯥꯛꯄꯁꯦ
ꯎꯝ
ꯇ꯭ꯋꯦꯟꯇꯤ ꯐꯣꯔ ꯍꯥꯏꯕ꯭ꯔꯥ ꯄꯤ ꯍꯥꯏꯌꯦ ꯑꯩꯈꯣꯏ ꯈꯨꯟꯗꯒꯤ ꯅꯨꯄꯤ ꯃꯆꯥꯅꯦ ꯑꯉꯥꯡꯅꯦ ꯑꯉꯥꯡꯅꯦ ꯇ꯭ꯋꯦꯟꯇꯤ ꯐꯣꯔ ꯄꯤ ꯍꯥꯏ
ꯑꯗꯨ ꯀꯣꯂꯦꯖ ꯀꯣꯂꯦꯖꯇ ꯂꯩꯌꯦꯗ ꯑꯗꯨ ꯃꯣꯢ ꯃꯣꯏꯒꯤ ꯄꯦꯃꯦꯟ ꯄꯤꯕꯗꯣ
ꯎꯝ
ꯑꯗꯨꯝ ꯀꯣꯂꯦꯖ ꯈꯔ ꯑꯐꯕꯗꯨꯗꯤ ꯊꯥꯔꯇꯤ ꯐꯣꯔꯇꯤꯒꯨꯝꯕ ꯌꯥꯎꯒꯅꯤꯕ
ꯑ
ꯀꯣꯂꯦꯖ ꯑꯅꯧꯕ ꯂꯤꯡꯈꯠꯄꯗꯨꯅ ꯈꯔ ꯅꯦꯝꯊꯥꯕꯀꯣ
ꯎꯝ
ꯅꯍꯥꯟ ꯑꯩꯪꯉꯣꯟꯗꯁꯨ ꯀꯥꯎꯋꯦ ꯀꯩꯅꯣꯒꯤ
ꯁ꯭ꯇꯦꯠ ꯑꯇꯣꯞꯄꯗ ꯀꯧꯋꯦ ꯑꯩꯉꯣꯟꯗꯁꯨ ꯂꯥꯛꯑꯣ ꯍꯥꯏꯅꯒ ꯑꯁ ꯑꯩꯒꯤꯗꯤ ꯁꯤꯠ ꯂꯩꯇꯦ꯫ ꯂꯩꯥꯇ꯭ꯔꯁꯨ ꯂꯥꯛꯑꯣ ꯇꯔꯥꯃꯔꯤ ꯇꯔꯥꯃꯉꯥꯒꯨꯝꯕꯗꯤ ꯄꯤꯒꯦ ꯍꯥꯏꯕ ꯑꯁ ꯑꯗꯨꯗꯤ ꯑꯩ ꯎꯄꯥꯏ ꯂꯩꯇ꯭ꯔꯦ ꯇꯧꯕꯗꯤ ꯇꯧꯅꯤꯡꯉꯤ ꯀꯩꯅꯣꯒꯤ ꯑꯦꯛꯁꯄꯤꯔꯤꯌꯦꯟꯁꯀꯤ ꯑꯗꯨꯒ ꯂꯥꯞꯄꯅꯤꯅ ꯎꯄꯥꯏ ꯂꯩꯇ꯭ꯔꯦ ꯍꯟꯗꯛ ꯊꯥꯔꯒ ꯊꯣꯛꯄ ꯃꯇꯝꯗ ꯑꯃꯨꯛꯀ ꯍꯥꯏꯔꯛꯀꯦ ꯑꯗꯨ ꯃꯇꯝꯗ ꯂꯥꯛꯀꯦ ꯀꯣ ꯑꯁꯤ ꯁ꯭ꯔꯗꯤꯄꯤꯀꯦꯠ ꯄꯥꯏꯔꯒ ꯂꯥꯛꯄ ꯀꯥꯡꯕꯨꯨꯗꯤ ꯌꯥꯝꯃꯦꯕ
ꯎꯝ
ꯃꯣꯏꯒꯤ ꯍꯦꯛ ꯑꯅꯧꯕ꯫ꯄꯦꯃꯦꯟ ꯄꯤꯕꯗꯣ ꯇ꯭ꯋꯦꯟꯇꯤ ꯇ꯭ꯋꯦꯟꯇꯤ ꯐꯥꯏꯞ ꯑꯕꯞ ꯇ꯭ꯋꯦꯟꯇꯤ ꯐꯥꯏꯚꯇꯒꯤ ꯑꯗꯨꯝ ꯍꯧꯋꯦꯕ
ꯎꯝ ꯍꯩ ꯀ꯭ꯂꯥꯁ ꯑꯦꯂꯦ ꯇꯦꯟ ꯈꯛꯇꯪꯒꯤ ꯑꯣꯖꯥꯗꯤ ꯑꯩꯈꯣꯏ ꯔꯣꯝꯗꯗꯤ ꯑꯁ ꯁꯦꯂꯔꯤꯁꯦ ꯌꯥꯝꯗꯕꯅꯤꯅ ꯇꯧꯅꯤꯡꯗꯦ
ꯍꯟꯗꯛꯁꯨ ꯀꯩꯅꯣꯒꯤ ꯎꯝ ꯎꯝ
ꯎꯝ ꯀꯩꯗꯒꯤ
ꯍꯟꯗꯛꯁꯨ ꯀꯩꯅꯣꯒꯤ ꯄ꯭ꯔꯥꯏꯚꯦꯠꯀꯤꯗꯤ ꯇꯧꯅꯤꯡꯉꯥꯗꯤ ꯂꯥꯛꯑꯣ ꯍꯥꯏꯕꯅꯦ ꯅꯥꯏꯟ ꯊꯥꯎꯖꯟ ꯈꯛꯇ ꯄꯤꯒꯦꯅ ꯀꯣ ꯑꯁ
ꯑꯁ ꯅꯥꯏꯟ ꯊꯥꯎꯖꯟ ꯀꯗꯥꯢ ꯀꯗꯥꯏꯗꯔꯣ ꯑꯩꯈꯣꯏꯔꯣꯝꯗꯔꯥ
ꯑꯩꯈꯣꯏꯔꯣꯝꯗꯅꯦ ꯑꯩꯈꯣꯏꯔꯣꯝꯗ
ꯑꯣ ꯀꯩꯅꯣꯗꯗꯤ ꯑꯩꯈꯣꯏꯔꯣꯝ ꯎꯝ ꯑꯩꯈꯣꯏꯔꯣꯝꯗ ꯗꯤ ꯑꯗꯨ ꯇꯧꯟ ꯇꯧꯟ ꯃꯅꯥꯛꯇꯗꯤ ꯇꯦꯟ ꯇꯦꯟ ꯐꯥꯎ ꯇꯥꯛꯄꯁꯦ ꯁꯥꯏꯟꯁꯒꯤꯗ ꯇꯨꯋꯦꯜꯕ ꯀꯨꯝꯕ ꯄꯤꯕ ꯌꯥꯒꯅꯤ
ꯑ
ꯇꯨꯋꯜꯐ ꯀꯨꯝꯕꯁꯦ
ꯍꯧꯖꯤꯛꯇꯤ ꯑꯩꯈꯣꯏꯁꯨ ꯐꯠꯁꯨ ꯐꯠꯇ꯭ꯔꯁꯨ ꯀꯩꯅꯣꯒꯤ ꯄꯤ ꯖꯤꯗꯤ ꯂꯣꯏꯈ꯭ꯔꯕꯅꯤꯅ
ꯑꯥ
ꯇꯔꯥ ꯇꯔꯥꯒꯤ ꯃꯈꯥꯗꯗꯤ ꯀꯔꯤꯁꯨ ꯇꯧꯅꯤꯡꯗ꯭ꯔꯦꯕ
ꯎꯝ
ꯑꯩꯈꯣꯏ ꯏꯁꯥꯅ ꯅꯣꯂꯦꯖ ꯂꯩꯕꯒ ꯇꯥꯛꯀꯗꯕꯁꯦ ꯑꯩꯈꯣꯏꯅꯗꯤ ꯐꯖꯅ ꯇꯥꯛꯀꯅꯤ ꯑꯃꯨꯛ ꯃꯣꯏꯅ ꯄꯩꯁꯥ ꯄꯤꯕꯗꯨꯗꯤ ꯈꯔ ꯀꯤꯔꯤ ꯀꯔꯤꯒꯤ ꯇꯔꯥꯒꯤ ꯃꯈꯥꯗ ꯄꯤꯔꯗꯤ ꯃꯄꯥꯟ ꯃꯄꯥꯟ ꯅꯤꯄꯥꯟ ꯈꯛꯇ ꯄꯤꯒꯦ ꯍꯥꯏꯔꯗꯤ ꯑꯁ ꯎꯄꯥꯏ ꯂꯩꯇ꯭ꯔꯦꯅꯦ ꯑꯗꯨ ꯑꯗꯩ ꯑꯃꯅ ꯂꯥꯎꯕꯗꯤ ꯂꯥꯛꯑꯣ ꯈꯔ ꯑ ꯍꯪꯀꯠꯄꯗꯤ ꯂꯩꯒꯅꯤ ꯍꯧꯖꯤꯛ ꯍꯦꯛ ꯑꯥ ꯌꯥꯎꯕ ꯑꯥ ꯖꯣꯏꯅꯤꯡ ꯇꯧꯕ ꯃꯇꯝꯗꯗꯤ ꯑꯗꯨꯝ ꯑꯗꯨꯃꯥꯏꯅ ꯇꯧꯔꯁꯦ ꯑꯦ ꯑꯗꯨꯗꯤ ꯑ ꯎꯄꯥꯏ ꯂꯩꯇ꯭ꯔꯦ ꯑꯅ ꯍꯥꯏꯕꯀꯣ
ꯍꯣꯏ ꯁ꯭ꯀꯨꯜ ꯁꯀꯨꯜ ꯑꯅꯧꯕ ꯑꯣꯏꯔꯝꯅꯤ ꯑꯅꯧꯕ ꯁꯦ ꯌꯥꯝ ꯋꯥꯕꯅꯦ ꯎꯝ ꯑꯅꯧꯕꯁꯦ ꯌꯥꯝ ꯋꯥꯕꯅꯦ ꯑꯩ ꯑꯩꯁꯨ ꯑꯁꯤꯗ ꯎꯝ ꯑꯣꯏꯕꯁꯦ ꯑꯅꯧꯕꯅꯦꯕ ꯑꯅꯧꯕ ꯑꯣꯏꯕꯒꯤ ꯃꯣꯏꯒꯤ ꯏꯟꯐ꯭ꯔꯥ ꯏꯁꯇ꯭ꯔꯛꯆꯔ ꯐꯦꯁꯤꯂꯤꯇꯤꯁ ꯃꯌꯥꯝ ꯈꯔ ꯌꯥꯝ ꯋꯥꯠꯄꯒꯤ ꯑꯩꯈꯣꯏꯅꯁꯨ ꯇꯧ ꯇꯧꯔꯨꯕꯅꯤꯅ ꯅꯨꯡꯁꯤꯕꯤꯗꯕ ꯌꯥꯗꯕꯀꯣ ꯅꯨꯡꯁꯤꯕꯤꯗ ꯌꯥ ꯑꯗꯨꯝ ꯈꯪꯒ ꯇꯧꯕꯅꯦ ꯑꯩꯁꯨ ꯑꯗꯨꯒꯤꯅꯦ ꯑꯩ ꯑꯁ ꯌꯥꯝ ꯑꯩ ꯇꯣꯛꯄꯒꯤ ꯑ ꯇꯣꯛꯄꯒꯤꯁꯦ ꯑꯗꯨꯝ ꯃꯔꯝꯒꯤꯅꯤ ꯌꯥꯝ ꯋꯥꯏꯑꯦ ꯑꯅꯧꯕ ꯑꯣꯏꯕꯅꯤꯅ ꯑꯅꯧꯕ ꯑꯣꯏꯕꯨ ꯏꯁꯇꯨꯗꯦꯟꯁꯨ ꯌꯥꯝꯗꯦꯗꯅ ꯑꯁ ꯑꯣꯖꯥ ꯑꯣꯖꯥꯁꯨ ꯌꯥꯝꯗꯦ ꯃꯣꯏ ꯄꯩ ꯀꯩꯅꯣ ꯋꯥꯠꯄꯅꯤꯅ
ꯎꯝ
ꯋꯥꯏ ꯑꯗꯨꯃꯥꯏꯅ ꯇꯧ ꯇꯧꯔꯛꯄꯁꯦ ꯑꯩ ꯑꯩꯁꯨ ꯇꯧꯔꯛꯈ꯭ꯔꯦꯕ ꯀꯩꯅꯣꯗ ꯑꯩ ꯑꯩ ꯇꯧ ꯇꯧꯕ ꯁ꯭ꯀꯨꯜꯗ ꯅꯪꯅ ꯀꯣꯟꯅ ꯇꯧꯕꯗꯣ ꯑꯩꯈꯣꯏꯔꯣꯝꯗ ꯑꯗꯨꯁꯨ ꯌꯥꯝ ꯋꯥꯡꯕꯅꯦ ꯍꯥꯟꯅ ꯑꯩꯁꯦ ꯏꯁꯇꯨꯗꯦꯟꯁꯨ ꯂꯩꯇꯔꯦ ꯑꯗꯨꯒ ꯑꯍꯥꯟꯕ ꯂꯥꯛꯄꯁꯦ ꯑꯩ ꯈꯪꯕ꯭ꯔꯥ ꯑꯣꯄꯔꯦꯁꯟ ꯇꯧꯕꯁꯦ ꯑꯩ ꯑ ꯎꯝꯅ ꯑꯗꯨ ꯆꯍꯤꯗ ꯇꯧꯕꯅꯦꯕ ꯑꯣꯄꯔꯦꯁꯟꯁꯦ ꯑꯣꯄꯔꯦꯁꯟ ꯗꯤꯁꯔꯖ ꯗꯤꯁ ꯆꯔꯁ ꯇꯧ ꯇꯧꯗ꯭ꯔꯤꯉꯩꯗ ꯂꯥꯛꯈ꯭ꯔꯣ ꯂꯥꯛꯈ꯭ꯔꯣ ꯂꯥꯛꯈꯣꯅ ꯑꯗꯨꯝ ꯀꯧꯔꯒ ꯂꯩꯕ
ꯎꯝ